ꯇꯥꯏꯌꯦ
ꯍꯂꯣ
ꯍꯜꯂꯣ
ꯍꯜꯂꯣ
ꯇꯥꯏꯌꯦ ꯇꯗꯕ꯭ꯔꯣ
ꯇꯥꯔꯦ ꯍꯧꯖꯤꯛꯇꯤ ꯅꯦꯠꯋꯥꯛ ꯅꯨꯡꯉꯥꯏꯇꯦ ꯑꯩꯒꯤ ꯅꯦꯠꯋꯥꯛ ꯅꯨꯡꯉꯥꯏ ꯇꯕꯥ ꯋꯥꯏꯐꯥꯏꯗꯣ ꯁꯝꯕꯈꯛ ꯅꯨꯡꯉꯥꯏꯇꯦ
ꯎꯝ ꯅꯪꯅ ꯂꯣꯏ ꯍꯥꯏꯗꯣꯛꯈ꯭ꯔꯦ ꯑꯃꯨꯛꯀ
ꯍꯥꯥ
ꯍꯥꯏꯗꯦ ꯍꯥꯏꯗꯦ ꯆꯥꯛ ꯆꯥꯔꯕꯣ
ꯆꯥꯔꯦ ꯉꯁꯥꯏ ꯆꯥꯔꯦꯗ
ꯑꫭ ꯌꯥꯝ ꯉꯜꯂꯤꯗ
ꯅꯣꯏ ꯆꯥꯗ꯭ꯔꯤꯕ꯭ꯔꯣ
ꯀꯨꯏꯗ꯭꯭ꯔꯤ ꯈꯣꯏꯁꯨ
ꯑꯣ ꯍꯣꯏꯗ ꯍꯥꯏꯗꯤ ꯑꯠꯁꯥ ꯑꯣ
ꯊꯦꯡꯅ ꯆꯠꯂꯅꯤ ꯑꯩꯔꯣ
ꯎꯝ꯫
ꯁꯧꯒ꯭ꯔꯤ ꯆꯥꯏꯌꯦ ꯅꯪꯗꯤ
ꯁꯧꯒ꯭ꯔꯤ ꯍꯥꯥꯎꯕꯅꯤꯀꯣ
ꯍꯥꯎꯋꯦ ꯑꯩꯗꯤ ꯄꯥꯝꯃꯦ
ꯍꯣꯏ ꯑꯩꯁꯨ ꯁꯧꯒ꯭ꯔꯤ ꯄꯥꯝꯃꯦ ꯁꯧꯒ꯭ꯔꯤꯁꯦ ꯑꯃ ꯑ ꯀꯃꯥꯏ ꯍꯥꯏꯒꯅꯤ ꯑ ꯍꯦꯛ ꯍꯧꯔꯛꯄꯒꯤꯗꯣ
ꯑꯣ
ꯂꯥꯥꯏꯛ ꯀꯃꯥꯏ ꯍꯥꯏꯗꯣꯏꯅꯣ ꯈꯪꯗꯦ
ꯃꯆꯥ ꯃꯆꯥ ꯍꯧꯔꯛꯄꯗꯨꯔꯣ
ꯑ ꯍꯣꯏ ꯍꯣꯏ
ꯑꯣ
ꯑꯗꯨꯗꯣ ꯌꯥꯝ ꯍꯥꯎꯋꯦ
ꯑꯩ ꯑꯩꯅ ꯑꯗꯨ ꯃꯇꯝꯗ ꯄꯥꯝꯗꯕ ꯍꯥꯏꯗꯤ ꯊꯣꯡꯉꯀꯥꯟꯗ ꯃꯥꯗꯤ ꯅꯥꯜꯂꯤꯗꯅ
ꯈꫭꯏ
ꯍꯧꯖꯤꯛ ꯄꯥꯝꯗꯦꯕ ꯑꯩꯗꯤ ꯍꯥꯏꯕꯗꯤ ꯆꯥꯎ ꯆꯥꯎꯔ ꯆꯥꯎꯕꯗꯣ ꯍꯥꯏꯕ ꯌꯥꯗ꯭ꯔꯦ
ꯑꯣ ꯍꯣ ꯑꯗꯨꯗꯨꯒ ꯀꯩꯅꯣ ꯍꯥ ꯑꯗꯨꯗꯨꯒ ꯀꯩꯅꯣ ꯍꯥꯞꯄꯗꯣ ꯑ ꯕ꯭ꯂꯦꯛ ꯀꯂꯔ ꯃꯔꯨꯗꫭ ꯑꯩ ꯀꯥꯎꯔꯦ ꯍꯥꯏꯕ
ꯍꯣꯏ ꯃꯥ ꯃꯥꯒꯤ ꯀꯩꯅꯣ ꯇꯧꯔꯒ ꯐꯥꯅꯤ
ꯑꯗꯨꯗꯨꯒ ꯃꯕꯥꯅꯤ ꯌꯥꯝ ꯆꯥꯟꯅꯕꯅꯤꯀꯣ
ꯆꯥꯟꯅꯕꯅꯦ ꯍꯥꯎꯁꯨ ꯍꯥꯎꯕꯅꯦ
ꯋꯥ ꯃꯍꯤꯗꯣ
ꯎꯁ ꯅꯪꯁꯤ ꯌꯥꯝ ꯆꯅꯤꯡꯕ ꯃꯥꯜꯂꯦꯕꯣ
ꯆꯅꯤꯡꯉꯦ ꯌꯥꯝꯅ ꯐꯪꯗ꯭ꯔꯦ
ꯎꯝ ꯅꯪ ꯆꯥꯕ ꯐꯪꯉꯣꯢ ꯀꯨꯝꯁꯤꯗꯤ
ꯑꯩ ꯐꯪꯉꯥꯔꯣꯏ ꯉꯥꯏꯕ ꯇꯥꯔꯦ ꯃꯊꯪ ꯆꯍꯤꯗ ꯉꯥꯏꯕ ꯇꯥꯔꯦ
ꯉꯥꯏꯔꯣ ꯉꯥꯏꯔꯣ ꯅꯪ ꯁꯧꯒ꯭ꯔꯤ ꯆꯥꯗꯕꯤ ꯆꯥꯕ ꯐꯪꯗꯕꯤ ꯅꯪ ꯆꯦꯜꯂꯤꯅꯤꯀꯣ
ꯑꯗꯨꯗꯤ ꯇꯧꯔꯣꯏꯗ
ꯏ ꯆꯤꯡꯅꯩꯗ
ꯆꯍꯤ ꯀꯨꯟꯊ꯭ꯔꯥꯃꯨꯛ ꯂꯩꯒꯤꯅꯤ
ꯍꯧꯖꯤꯛ ꯍꯧꯖꯤꯛ ꯆꯍꯤ ꯀꯨꯟ ꯁꯨꯕꯗ ꯉꯥꯏꯔꯤ ꯀꯔꯤꯅꯣ
ꯑꯩꯌꯥ ꯑꯗꯨꯗꯤ ꯑꯩꯅ ꯍꯜꯂꯦ
ꯆꯍꯤ ꯆꯍꯤ ꯀꯨꯟ ꯁꯨꯕꯗ ꯉꯥꯏꯔꯤꯅꯦ ꯅꯦꯅꯦ ꯒꯥꯏꯅ
ꯑꯦ ꯑꯁꯦꯡꯕꯅꯦ ꯑꯁ ꯑꯩꯗꯤ ꯃꯤꯅ ꯅꯦꯅꯦ ꯀꯧꯕꯗꯣ ꯌꯥꯝ ꯄꯥꯝꯃꯦ
ꯀ꯭ꯂꯥꯁꯇꯤ ꯑꯩꯅ ꯍꯦꯜꯂꯤꯍꯦ
ꯏ ꯑꯃꯈꯛꯇꯨꯕꯨ ꯀꯥꯏꯅ ꯑꯝ ꯑꯃ ꯅꯠꯇ꯭ꯔ ꯆꯨꯝꯃꯤꯀꯣ
ꯍꯣꯏ ꯑꯃꯅꯤ ꯅꯪꯗꯤ ꯃꯤꯅ ꯅꯦꯅꯦ ꯀꯧꯕ ꯄꯥꯝꯃꯦ ꯍꯥꯏꯕ꯭ꯔꯣꯕ
ꯎꯝ ꯑꯩꯗꯤ ꯌꯥꯝ ꯄꯥꯝꯃꯤ
ꯑꯩꯗꯤ ꯍꯩꯅꯗꯦ
ꯎꯝ
ꯅꯗꯦ ꯍꯥꯏꯕꯕꯨ ꯑꯈꯣꯏꯁꯨ ꯌꯥꯝꯅ ꯍꯅꯨꯕꯗꯤ ꯅꯠꯇꯦ ꯍꯟꯅꯨꯕꯤ ꯑꯣꯏ ꯗ꯭ꯔꯤꯗꯅ ꯍꯟꯕꯗꯤ ꯅꯠꯇ꯭ꯔꯤꯗꯅ ꯑꯗꯣ ꯃꯣꯏ ꯑꯉꯥꯡꯖꯤꯡꯗꯣ ꯀꯩ ꯍꯥꯏꯅꯤ ꯑ ꯅꯦ ꯅꯦꯅꯦꯗ ꯕꯥꯏꯕꯥꯏ ꯇꯧꯔꯣꯒꯨꯝꯕ ꯑꯗꯨꯝ ꯍꯥꯏꯕ ꯌꯥꯝ ꯁꯥꯎꯅꯤꯡꯉꯦꯕ ꯑꯩ ꯆꯦꯆꯦ ꯀꯧꯕꯤꯕ ꯌꯥꯕꯅꯤ ꯍꯥꯏꯕ ꯍꯣꯏꯕꯨ ꯌꯥꯝ ꯂꯤꯕ ꯇꯥꯏꯞꯇꯣ ꯀꯣ ꯌꯥꯝ ꯁꯥꯎꯅꯤꯡꯉꯦ ꯑꯗꯨꯒꯤ ꯑꯩꯗꯤ ꯈꯨꯝꯐꯥꯎ ꯈꯨꯝꯅꯤꯡꯗꯦ ꯍꯥꯏꯕ ꯃꯣꯏꯅ ꯕꯥꯕꯥꯏ ꯇꯧꯕꯗꯣ
ꯑ ꯇꯧꯕꯅꯦ ꯑꯗꯨꯒ ꯃꯤ ꯈꯔ ꯎꯝ ꯍꯥꯏꯕꯗꯤ ꯑꯍꯟ ꯑꯣꯏꯔꯁꯨ ꯑꯉꯥꯡ ꯑꯣꯏꯅꯤꯡꯕ ꯇꯨ ꯁꯨꯃꯥꯏ ꯇꯧꯔꯒ ꯑꯩꯈꯣꯏꯗꯒ ꯏꯆꯦ ꯀꯥꯏꯅ ꯀꯧꯕꯗꯨ ꯑꯗꯨꯁꯨ ꯁꯥꯎꯅꯤꯡꯉꯅꯤꯀꯣ ꯑꯩꯈꯣꯏꯗꯒꯤꯗꯤ ꯃꯣꯏꯅ ꯍꯜꯂꯦ ꯑꯗꯨꯒ ꯏꯆꯦꯒꯥꯏꯅ ꯢꯁ ꯑꯉꯥꯡ ꯌꯥꯝ ꯑꯣꯏꯅꯤꯡꯉꯤꯗꯣ ꯃꯣꯏꯅ
ꯍꯥ ꯑꯗꯨꯅꯤ
ꯈꯪꯗꯦ ꯍꯅꯨ ꯍꯅꯨꯔꯀꯥꯟꯗ ꯑꯉꯥꯡ ꯑꯣꯏꯅꯤꯡꯉꯤ ꯍꯥꯏꯕꯗꯨ
ꯑꯗꯨꯅꯦ ꯑꯉꯥꯡ ꯌꯥꯝ ꯁꯥꯅꯤꯡꯕꯗꯣ
ꯎꯝ
ꯑꯉꯥꯡ ꯌꯥꯝ ꯁꯥꯅꯤꯡꯕ ꯑꯃ ꯂꯩꯗꯅ ꯑꯗꯨꯁꯨ ꯌꯥꯝ ꯍꯩꯅꯗꯦ
ꯎꯝ ꯅꯪꯁꯨ ꯍꯟꯅꯨꯔꯀꯥꯟꯗ ꯁꯨꯃꯥꯏ ꯇꯧꯅꯤꯀꯣ
ꯉꯝꯃꯔꯣꯏ ꯁꯝꯐꯥꯗ ꯍꯥꯞꯄꯥꯒꯥ
ꯑꯦ ꯅꯆꯥꯅꯨꯄꯤꯗꯒ ꯏꯆꯦꯒꯥꯏꯅ ꯀꯣ ꯎꯝ ꯎꯝ ꯖꯥꯠ ꯖꯥꯠ ꯇꯧꯔꯝꯗꯅ
ꯑꯩ
ꯅꯣꯏꯒ ꯂꯩꯃꯤꯟꯅꯕꯈꯣꯏꯗꯤ ꯂꯣꯏ ꯇꯨꯝꯈ꯭ꯔꯕꯣ
ꯇꯨꯝꯅꯗ꯭ꯔꯤꯗ ꯃꯣꯏ ꯈꯪꯗꯦ ꯚꯤꯗꯤꯑꯣ ꯀꯩꯀꯥ ꯌꯦꯡꯉꯤ
ꯑꯈꯣꯏꯗꯤ ꯊꯕꯛ ꯇꯣꯛꯄ ꯌꯥ ꯑꯦ ꯊꯕꯛ ꯀꯟꯅ ꯁꯨꯗ꯭ꯔꯗꯤ ꯌꯥꯗꯦꯅꯦ
ꯑ ꯅꯣꯏ ꯅꯪ ꯎꯝ ꯀꯩ ꯍꯣꯠ ꯑꯥ ꯀꯩ ꯀꯩ ꯊꯕꯛ ꯇꯧꯒꯦ ꯂꯩ ꯑꯣ ꯀꯣꯂꯦꯖ ꯅꯠꯇꯕꯤ ꯑꯃ
ꯇꯧꯗꯦꯗ ꯑꯇꯣꯞꯄ ꯑꯩꯅ ꯍꯥꯏꯕꯗꯤ ꯏꯕꯥꯅꯤꯒꯤ ꯊꯕꯛꯁꯦ
ꯑꯥ
ꯑꯩꯗꯤ ꯌꯨꯝꯗ ꯑꯗꯨꯝ ꯂꯩꯗ ꯌꯨꯝꯗ ꯍꯥꯏꯁꯦ ꯑꯁꯦꯡꯕ ꯌꯨꯝꯗ ꯑꯗꯨꯝ ꯂꯩꯌꯦ
ꯑꯣ ꯑꯣ
ꯌꯨꯝꯗ ꯍꯥꯏꯕꯗꯤ ꯑꯁꯦꯡꯕ ꯌꯨꯝꯗ ꯅꯠꯇꯦꯀꯣ
ꯍꯣꯏ ꯍꯣꯏ ꯈꯪꯉꯤ ꯈꯪꯉꯤ
ꯎꯝ ꯑꯗꯨꯗ ꯑꯗꯨꯝ ꯂꯩꯗ
ꯍꯧꯖꯤꯛꯗꯤ ꯑꯩ ꯅꯦꯠꯋꯥꯛ ꯑꯩ ꯃꯈꯣꯟ ꯇꯥꯏꯀꯣ ꯑꯗꯨꯝ ꯐꯖꯅ
ꯇꯥꯏ ꯐꯖꯅ ꯇꯥꯏ
ꯑꯣ
ꯑꯩꯒꯤ ꯇꯥꯗꯕ꯭ꯔꯣ
ꯇꯥꯏ ꯇꯥꯏ ꯌꯥꯝ ꯁꯦꯡꯅ ꯇꯥꯏ
ꯑꯩꯗꯤ ꯑꯩꯒꯤ ꯒꯥꯔꯤꯗꯣ ꯈꯔ ꯅꯨꯡꯉꯥꯏꯇꯕ꯭ꯔꯥ ꯇꯕꯒꯤꯔꯥ ꯈꯟꯕ
ꯎꯝ ꯌꯥꯝ ꯅꯣꯛꯅꯤꯡꯕ ꯋꯥꯔꯤ ꯂꯩꯅꯦ ꯂꯤꯕꯗꯤ ꯌꯥꯗꯕ
ꯂꯤꯌꯣ ꯀꯩꯅꯣ ꯌꯥꯅꯕ ꯑꯗꯨꯝ
ꯇꯥꯔꯒ ꯂꯣꯏꯔꯦꯗꯅ
ꯑꯦ ꯌꯥꯗ꯭ꯔꯦ ꯌꯥꯗ꯭ꯔꯦ ꯅꯣꯡ ꯆꯨꯕ꯭ꯔꯣ ꯅꯣꯏꯔꯣꯝꯗ
ꯆꯨꯗꯦ ꯍꯧꯖꯤꯛꯇꯤ
ꯁꯤꯗ ꯈꯔ ꯈꯔ ꯆꯨꯔꯦꯕ ꯑꯁ ꯅꯣꯡ ꯆꯨꯔꯗꯤ ꯐꯅꯤꯗ ꯏꯁꯤꯡ ꯇꯥꯡꯉꯦ
ꯑꯣ ꯅꯨꯡꯉꯥꯏ ꯇꯦꯅꯦ
ꯑꯁ ꯑꯩꯈꯣꯏꯗ ꯇꯨꯇꯤ ꯑꯗꯨꯝ ꯇꯥꯕꯗꯣ ꯑꯗꯣ ꯍꯟꯗꯛ ꯅꯂꯥ ꯃꯣꯏ ꯁꯦꯝꯕꯒꯤꯀꯣ ꯑꯗꯨ ꯇꯥꯗ꯭ꯔꯦꯕ ꯑꯗꯨꯒꯤ ꯏꯁꯤꯡ ꯋꯥꯅꯕꯗꯨ ꯁꯤꯗ ꯑꯗꯨꯅꯦ ꯅꯣꯡ ꯆꯨꯨꯔꯗꯤ ꯅꯣꯡꯒꯤ ꯏꯁꯤꯡꯗꯣ ꯍꯥꯏꯕꯗꯤ ꯎꯝ ꯊꯛꯄ ꯀꯩꯀꯥ ꯌꯥꯗ꯭ꯔꯁꯨ ꯑꯗꯨꯝ ꯁꯤꯖꯤꯟꯅꯕꯗꯤ ꯌꯥꯔꯦꯗꯅ
ꯍꯣꯏ
ꯑꯗꯨꯒꯤ ꯅꯣꯡ ꯄꯥꯝꯕꯅꯦ ꯑꯗꯨꯒ ꯈꯖꯤꯛ ꯈꯖꯤꯛ ꯆꯨꯔꯒ ꯑꯃꯨꯛꯀ ꯇꯣꯛꯑꯦ ꯀꯔꯤꯔꯥ ꯈꯪꯗꯦ ꯂꯛꯅꯩ ꯐꯖꯅ
ꯑꯩꯁꯨ ꯅꯣꯡ ꯌꯥꯝ ꯄꯥꯝꯃꯦ ꯅꯣꯡ ꯆꯨꯕꯅ ꯅꯨꯡꯉꯥꯏꯀꯣ
ꯃꯔꯝ ꯑꯃꯗꯗꯤ ꯑꯩꯗꯤ ꯄꯥꯝꯗꯦ ꯂꯝꯕꯤ ꯆꯠꯄꯗ ꯅꯨꯡꯉꯥꯏꯇꯕꯒꯤ
ꯍꯣꯏ ꯍꯣꯏ ꯍꯣꯏ ꯑꯗꯨꯁꯨ ꯑꯃꯅꯦ ꯑꯗꯣ ꯑꯩꯈꯣꯏꯅꯀꯣ ꯅꯣꯡ ꯆꯨꯕꯖꯦ ꯄꯨꯔꯥ ꯐꯔꯛꯇꯤꯅꯦ ꯈꯪꯕ꯭ꯔꯥ ꯃꯣꯏꯅ ꯊꯕꯛꯀꯨꯝꯕ ꯆꯠꯊꯣꯛꯑꯅꯤ ꯍꯥꯏꯔꯗꯤ ꯑꯗꯨꯝ ꯆꯨꯕꯅꯦ ꯅꯣꯡꯁꯦ
ꯎꯝ ꯑꯗꯨꯒꯨꯝꯕ ꯑꯃ ꯍꯩꯅꯗꯕ
ꯎꯝ
ꯌꯨꯝꯗ ꯂꯩꯔꯀꯥꯟꯗ ꯆꯨꯔꯗꯤ ꯏꯁ ꯇꯨꯝꯕ ꯀꯩꯀꯥꯗꯤ ꯅꯨꯡꯉꯥꯏꯔꯦ
ꯍꯣꯏ
ꯈꯪꯗꯦꯗ ꯅꯣꯡꯁꯨ ꯆꯨ ꯍꯥꯏꯕ ꯃꯇꯝꯗ ꯆꯨꯔꯣꯏ ꯆꯨꯒꯅꯨ ꯍꯥꯏꯕ ꯃꯇꯝꯗ ꯆꯨꯔꯛꯀꯅꯤ
ꯑꯗꯨꯅꯦ
ꯐꯨꯁꯦꯔ ꯈꯪꯗꯦ
ꯆꯩ ꯑꯃ ꯄꯥꯏꯔꯒ
ꯑꯦ ꯑꯩꯗꯤ ꯍꯧꯖꯤꯛꯐꯥꯎ ꯌꯥꯝ ꯀꯟꯅ ꯀꯩꯅꯣ ꯑꯃ ꯁ꯭ꯇꯣꯝ ꯄꯦꯄꯔ ꯁꯤꯖꯔ ꯁꯥꯟꯅꯕꯗꯣ ꯌꯥꯝ ꯁꯥꯟꯅꯅꯤꯡꯉꯦ ꯍꯥꯏꯕ
ꯃꯨꯛꯕꯥꯡꯒ ꯗꯧꯔꯒ ꯑ ꯑꯩꯗꯤ ꯌꯥꯝꯅ ꯇꯧꯅꯤꯡꯉꯦ ꯑꯁꯦꯡꯕ
ꯑꯗꯨꯗꯤ ꯅꯪ ꯑꯉꯥꯡ ꯑꯣꯏꯔꯤ ꯎꯝ ꯌꯥꯗ꯭ꯔꯦ ꯅꯪ ꯅꯪ ꯍꯟꯅꯨꯔꯣꯏ ꯅꯪ
ꯍꯥꯏꯕꯗꯤꯀꯣ ꯑꯗꯨꯝ ꯀꯩ ꯍꯥꯏꯒꯤꯅꯤ ꯒ꯭ꯔꯨꯞ ꯒ꯭ꯔꯨꯞꯇ ꯇꯧꯔꯒ ꯌꯥꯝꯅ ꯅꯨꯡꯉꯥꯏꯔꯅꯤ
ꯑꯩꯁꯨ ꯑꯉꯥꯡꯒꯤ ꯋꯥꯈꯜꯗꯅꯤꯗ ꯁꯨꯝ ꯂꯩꯔꯤꯁꯦ ꯑꯩ ꯄꯨꯟꯕꯁꯨ ꯑꯉꯥꯡꯒ ꯑꯗꯨꯝ ꯄꯨꯜꯂꯦ
ꯑꯁꯦꯡꯕ ꯑꯌꯥ ꯀꯔꯤ ꯍꯥꯏꯗꯣꯏꯅꯣ ꯑꯁꯤꯁꯦ ꯂꯥꯢꯛ ꯑꯥ ꯄꯦꯔꯦꯟꯁꯇꯒꯤꯁꯨ ꯂꯩꯕꯨꯗꯤ ꯂꯩꯔꯦꯀꯣ ꯑꯁꯤꯒꯨꯝꯕꯁꯦ ꯍꯥꯏꯕꯗꯤ ꯑ ꯂꯩꯁꯥꯕꯤ ꯀꯩ ꯍꯥꯏꯒꯅꯤ ꯉꯟꯅ ꯑꯣꯏꯗꯕꯗꯣ ꯍꯥꯏꯕ ꯇꯥꯔꯦꯀꯣ
ꯎꯝ
ꯑꯗꯨꯝ ꯄꯦꯔꯦꯟꯁꯇꯒꯤꯁꯨ ꯂꯩꯕꯗꯣ ꯑꯈꯣꯏꯕꯨ ꯑꯉꯥꯡꯒꯤ ꯇꯥꯏꯞꯇ ꯑꯗꯨꯝ ꯃꯣꯏꯁꯦ ꯁꯦꯟꯅꯕꯅꯤꯅ ꯁꯦꯟꯅꯕ ꯍꯥꯏꯕꯨ ꯄꯨꯔꯥ ꯁꯦꯟꯅꯕ ꯃꯛꯇꯤ ꯅꯠꯇꯦ ꯑꯗꯣ ꯑꯈꯣꯏꯕꯨ ꯑꯉꯥꯡꯒꯤ ꯇꯥꯏꯞꯇ ꯃꯣꯏꯅ ꯇꯧꯕꯤꯕꯗꯣ ꯈꯪꯉꯦꯗꯅꯀꯣ
ꯈꯣꯏꯁꯨ ꯑꯈꯣꯏ ꯃꯥꯃꯥ ꯕꯥꯕꯥ ꯈꯣꯏꯅꯀꯣ ꯅꯪ ꯍꯥꯏꯕꯒꯨꯝꯅ ꯑꯗꯨꯝ ꯇꯧꯋꯤꯗ ꯑꯈꯣꯏꯗꯤ ꯌꯨꯝ ꯆꯠꯂꯁꯨ ꯃꯣꯏꯒ ꯑꯗꯨꯝ ꯇꯨꯝꯃꯤꯟꯅꯩꯌꯦ ꯑꯗꯨꯒ ꯌꯨꯝꯗꯒ ꯃꯄꯥꯟꯒ ꯊꯣꯛꯍꯟꯗꯕꯅꯤ ꯃꯣꯏꯗꯤꯒꯣ ꯑꯉꯥꯡ ꯑꯗꯨꯃꯥꯏꯅ ꯑꯗꯨꯝ ꯁꯦꯟꯅꯕꯗꯣ
ꯑꯗꯨꯅ
ꯁꯨꯃꯥꯏꯟ ꯑꯗꯨꯅ ꯐꯩꯌꯦ ꯑꯩꯈꯣꯏꯒꯤꯗꯤ ꯍꯥꯏꯕꯗꯤ ꯑꯩꯈꯣꯏꯁꯨ ꯂꯩꯗꯅꯀꯣ
ꯎꯝ
ꯑꯁ ꯑꯩꯗꯤ ꯃꯣꯏꯕꯨ ꯌꯥꯝ ꯅꯨꯡꯁꯤꯗ ꯑꯈꯣꯏꯕꯨꯁꯨ ꯌꯥꯝ ꯂꯨꯅ ꯇꯧꯕꯤ
ꯍꯣꯏ ꯑꯗꯨꯝ ꯍꯪꯕ ꯈꯣꯠꯄꯁꯨ ꯀꯩ ꯑꯩꯗꯤꯀꯣ ꯑꯗꯨꯝ ꯄꯩꯁꯥ ꯍꯪꯅꯤꯡꯉꯗꯤ ꯀꯔꯤ ꯍꯥꯏꯒꯅꯤ ꯕꯥꯕꯥ ꯍꯣꯏꯗꯗꯤ ꯃꯥꯃꯥ ꯍꯣꯏꯗꯁꯨ ꯅꯨꯡꯉꯥꯏꯌꯦ ꯑꯗꯨꯕꯨ ꯕꯥꯕꯥ ꯍꯣꯏꯗꯅ ꯍꯦꯟꯅ ꯅꯨꯡꯉꯥꯏꯇ꯭ꯔꯣ ꯑꯗꯨꯝ ꯃꯃꯥ ꯃꯃꯥ ꯍꯣꯏꯗ ꯍꯪꯉꯗꯤ ꯂꯩꯗꯅ ꯈꯔꯛ ꯀꯔꯤ ꯒꯥ ꯀꯔꯤ ꯁꯤꯖꯤꯟꯅꯅꯤꯡꯉꯥꯏꯔ ꯒꯨꯝꯕꯗꯣ
ꯎꯝ ꯇꯧꯕꯅꯦ ꯑꯗꯨꯒ ꯑꯩꯈꯣꯏꯗ ꯑꯋꯥꯕ ꯀꯩꯀꯥ ꯎꯝ ꯐꯪꯉꯗꯤ ꯏꯃꯥꯕꯨꯗꯤ ꯍꯦꯟꯅ ꯅꯤꯡꯁꯤꯡꯕꯅꯦ
ꯍꯣꯏ ꯑꯗꯨꯕꯨꯗꯤ ꯇꯧꯋꯦꯀꯣ
ꯎꯝ ꯑꯁ
ꯑꯗꯨꯝ ꯑꯌꯥꯝꯕ ꯂꯣꯏ ꯇꯧꯅꯕ ꯃꯥꯜꯂꯦꯗ
ꯍꯣꯏꯠ ꯂꯣꯏꯅ ꯇꯧꯕꯅꯦ ꯍꯥꯏꯕꯗꯤ ꯎꯝ ꯅꯨꯡꯁꯤꯕꯁꯦ ꯎꯝ ꯑꯅꯤꯃꯛ ꯅꯨꯡꯁꯤꯔꯁꯨ ꯏꯃꯥꯕꯨꯗꯤ ꯈꯔꯗꯤ ꯍꯦꯟꯕꯅꯦ ꯍꯥꯏꯕꯗꯤ ꯎꯝ ꯑ ꯈꯣꯏ ꯃꯁꯦꯟ ꯑꯣꯏꯕꯅꯤꯅ ꯑꯩꯈꯣꯏꯒꯤ ꯑꯋꯥꯠꯄ ꯀꯩꯀꯥꯗꯣ ꯃꯥꯁꯨ ꯈꯪ ꯈꯪꯕꯤꯌꯦꯕ ꯃꯥꯅꯀꯣ ꯍꯦꯟꯅ ꯈꯪꯗꯦꯗ ꯑꯩꯗꯤ ꯑꯗꯨꯝ ꯑꯅꯤꯃꯛ ꯑꯗꯨꯝ ꯆꯞ ꯃꯥꯟꯅꯅꯥ
ꯑꯅꯤꯃꯛꯖꯤ ꯍꯣꯏ ꯑꯃꯥꯅ ꯁꯥꯎꯔꯁꯨ ꯀꯩ ꯍꯥꯏꯅꯤ ꯑꯃꯉꯣꯟꯗ ꯅꯨꯡꯉꯥꯏꯇ꯭ꯔꯁꯨ ꯑꯗꯨꯝ ꯍꯥꯏꯕꯤꯕꯗꯣ
ꯑꯥ
ꯑꯩꯗꯤ ꯄꯩꯁꯥꯒꯨꯝꯕ ꯍꯪꯅꯤꯡꯉꯗꯤꯀꯣ ꯑꯗꯨꯝ ꯇꯦꯛꯁ ꯁꯦ ꯂꯣꯟꯅ ꯇꯧꯔꯅꯤꯗꯅ ꯑꯩꯈꯣꯏ ꯕꯕꯥꯗ
ꯖꯨ ꯍꯥꯏꯗꯣꯛꯑꯣꯏꯕ ꯑꯗꯨꯒ ꯃꯥꯁꯨ ꯇꯨꯃꯤꯟꯅ ꯀꯥꯞꯄꯛꯀꯅꯤ
ꯐꯦꯛ ꯑꯩꯁꯨ ꯁꯨꯃꯥꯏꯟ ꯇꯧꯋꯤꯗ ꯑꯁ ꯑꯩꯗꯤ ꯑꯗꯨꯝ ꯑꯉꯥꯡ ꯑꯣꯏꯅꯤꯡꯉꯤꯗ
ꯍꯣꯏ ꯅꯪꯁꯨ ꯈ꯭ꯋꯥꯏꯗꯩ ꯑꯍꯟꯔꯣ
ꯅꯠꯇꯤꯌꯦ ꯑꯩꯒꯤ ꯑꯍꯟ ꯑꯃꯥ ꯂꯩꯌꯦ ꯏꯆꯦ ꯑꯃꯥ ꯂꯩꯌꯦ ꯑꯩꯅ ꯃꯌꯥꯏꯗ ꯑꯩꯈꯣꯏꯁꯤ ꯃꯤ ꯃꯤ ꯃꯉꯥꯅꯤ ꯅꯣꯏꯗꯤ
ꯑꯈꯣꯏ ꯑꯩꯈꯣꯏꯁꯨ ꯃꯉꯥ
ꯑꯁ ꯆꯞ ꯃꯥꯟꯅꯩꯅꯦ
ꯍꯣꯏ ꯑꯩꯈꯣꯏ ꯎꯝ ꯎꯝ ꯅꯨꯄꯤ ꯃꯔꯤꯒ ꯅꯨꯄꯥ ꯑꯃꯥ
ꯑꯣꯁ ꯑꯃꯥꯈꯛꯅꯤꯅꯦ
ꯑꯗꯨꯒꯤꯅꯦ ꯃꯈꯦꯠ ꯃꯔꯨꯅꯦ ꯑꯩꯈꯣꯏꯒꯤꯁꯦ
ꯅꯅꯥꯎ ꯅꯨꯄꯥꯔꯣ ꯎꯝ ꯑꯥ ꯅꯨꯄꯥꯗꯣ
ꯎꯝ
ꯑꯣ ꯑꯈꯣꯏꯅ ꯅꯨꯄꯥ ꯑꯅꯤ ꯅꯨꯄꯤ ꯑꯍꯨꯝ
ꯌꯥꯝ ꯐꯩꯌꯦ ꯅꯣꯏꯗꯤ
ꯑꯩꯅ ꯃꯌꯥꯏꯗꯅꯦ ꯏꯁ ꯑꯗꯨꯒꯤ ꯅꯤꯡꯉꯥꯏꯁꯨ ꯈꯔ ꯀꯜꯂꯤ ꯍꯥꯏꯌꯦ ꯑꯩ
ꯈꯪꯗ꯭ꯔꯦ ꯑꯗꯨ ꯍꯣꯏ ꯍꯥꯏꯕꯨꯗꯤ ꯍꯥꯏꯅꯩꯌꯦ ꯈꯣꯏ ꯑꯩꯈꯣꯏꯖꯨ ꯈꯣꯏ ꯃꯥꯗ ꯗꯨꯝ ꯍꯥꯏꯕꯅꯦ ꯑꯗꯨꯝ ꯅꯤꯡꯉꯥꯏ ꯀꯟꯗꯅꯕ ꯇꯧꯔꯨꯖꯦꯀꯣꯅꯀꯣ
ꯎꯝ ꯗꯨꯝ ꯏꯅꯤꯡꯉꯥꯏ ꯍꯥꯏꯁꯦ ꯑꯗꯨꯝ ꯎꯝ ꯂꯩꯗꯅ ꯁꯤ ꯁꯤ ꯇꯧꯗꯕ ꯌꯥꯗꯦ ꯀꯩꯀꯥꯗꯤ ꯑꯗꯨꯝ ꯍꯥꯏꯗꯦꯗ ꯃꯣꯏꯁꯨ ꯍꯥꯏꯗꯤ ꯃꯣꯏ ꯒꯤ ꯑꯋꯥꯕꯗꯣ ꯑꯈꯣꯏꯁꯨ ꯈꯪꯕꯅꯤꯅꯀꯣ
ꯎꯝ ꯑꯗꯨꯗꯁꯨ ꯄꯦꯔꯦꯟꯁ ꯁꯦ ꯂꯣꯏ ꯂꯩꯔꯦꯕ ꯑꯗꯨꯒꯨꯝꯕꯗꯨꯁꯨ ꯀꯣ
ꯎꯝ ꯑꯁ ꯑꯩꯗꯤ ꯃꯣꯏꯕꯨꯗꯤ ꯌꯥꯝ ꯅꯨꯡꯁꯤ ꯇꯥ ꯑꯩꯈꯣꯏꯒꯤ ꯑꯋꯥꯠꯄꯁꯨ ꯂꯩꯍꯟꯗꯦ
ꯍꯣꯏ ꯌꯥꯝ ꯅꯨꯡꯁꯤꯌꯦ ꯑꯟꯗꯔꯁꯇꯦꯟꯗꯤꯡ ꯇꯧꯕꯤꯕꯁꯦ ꯌꯥꯝꯅ ꯂꯨꯗꯤ ꯂꯨꯕꯅꯦꯀꯣ ꯑꯗꯣ ꯑꯟꯗꯔꯁꯇꯦꯟꯗꯤꯡ ꯇꯧꯕ ꯄꯦꯔꯦꯟꯁ ꯍꯣꯏ ꯐꯪꯕꯁꯦ ꯌꯥꯝꯅꯗꯤ ꯐꯕꯅꯦ
ꯍꯣꯏ ꯑꯩꯗꯤ ꯏꯁꯣꯔ ꯗꯨꯃꯥꯏꯅ ꯈꯜꯂꯤꯅꯤ ꯃꯣꯢꯁꯦ ꯎꯝ꯫ ꯑꯗꯨꯕꯨ ꯅꯨꯡꯁꯤꯗ ꯑꯗꯨꯝ ꯑꯁ ꯃꯣꯏ ꯃꯅꯥꯛꯇ ꯑꯗꯨꯝ ꯂꯩꯅꯤꯡꯉꯦ ꯑꯩꯁꯦ꯫ ꯀꯔꯤꯗꯤ ꯎꯄꯥꯏ ꯂꯩ ꯂꯥꯏꯔꯤꯛꯁꯨ ꯇꯝꯗꯕ ꯌꯥꯗꯕꯥꯅꯤꯅ꯫
ꯑꯥꯎ꯫